ꯇꯥꯕ꯭ꯔꯣ ꯇꯥꯏꯌꯦ ꯇꯥꯏ ꯀꯩꯗꯧꯔꯤꯅꯣ꯫
ꯇꯨꯝꯃꯝꯕꯅꯤꯗ ꯆꯥꯛ ꯏꯁꯤꯡꯒ ꯆꯥꯔꯕꯣ ꯅꯪꯕꯣ꯫
ꯆꯥꯗ
ꯌꯥꯀꯥꯏ ꯀꯨꯏꯗ꯭ꯔꯤꯕ ꯃꯥꯥꯜꯂꯤꯗ꯫
ꯀꯨꯏꯗ꯭ꯔꯤꯗ ꯀꯨꯏꯗ꯭ꯔꯤꯗꯤ ꯉꯔꯥꯡꯗꯣ ꯑꯈꯣꯏꯗꯣ ꯉꯁꯤ ꯇꯥꯡ ꯑꯃꯅꯤꯗꯅ
ꯑꯥ
ꯇꯥꯡ ꯑꯃꯗꯒꯤ ꯍꯥꯏꯅꯕ ꯋꯥ ꯑꯃ ꯂꯩꯕ ꯍꯥꯏꯇꯥꯔꯦ꯫
ꯀꯩ
ꯂꯝ ꯂꯝ ꯂꯝ ꯂꯝꯖꯦꯟ ꯆꯦꯜꯂꯖꯤ ꯈꯣꯠꯂꯁꯤ ꯉꯔꯥꯡꯗꯩ ꯑꯈꯣꯏꯁꯦ ꯍꯣꯏ ꯑꯍꯟꯒꯩꯗ ꯑꯈꯣꯏꯅ ꯋꯥꯁꯛꯄ ꯍꯥꯏꯇꯥꯔꯦ ꯖꯣꯒꯤ ꯏꯃꯥꯟꯅꯕꯗ꯫
ꯑꯥ
ꯐꯩ ꯐꯩ ꯌꯦꯡꯉꯖꯤ ꯌꯦꯡꯉꯖꯤ ꯍꯥꯏꯔꯝꯃꯒ ꯂꯣꯏ ꯊꯥꯗꯣꯛꯑꯦ ꯉꯁꯤꯗꯒꯤꯗꯤ ꯑꯈꯣꯏꯅ꯫ ꯍꯥꯟꯅ ꯇꯧꯔꯝꯕ ꯅꯤꯇꯤ ꯅꯤꯌꯣꯝ ꯑ ꯂꯣꯏ ꯊꯗꯣꯛ ꯑꯦꯁꯤ ꯉꯁꯤꯗꯒꯤꯗꯤ꯫
ꯀꯤꯡ ꯆꯦꯟꯕ ꯍꯔꯕ꯭ꯔꯥ
ꯅꯍꯥꯟꯗꯒꯤ ꯍꯧꯕꯅꯤꯗ ꯉꯍꯥꯟꯗꯩ ꯍꯧꯕꯗꯣ ꯋꯥꯀꯤꯡꯖꯦ ꯆꯦꯟꯗꯕ ꯌꯥꯗ꯭ꯔꯦ ꯆꯦꯟꯗꯕ ꯌꯥꯗ꯭ꯔꯦꯗꯤ ꯏꯃꯥꯟꯅꯕꯒꯩꯅ ꯐꯣꯟ ꯇꯧꯔꯛ ꯇꯧꯔꯛ ꯍꯥꯏꯔꯒ ꯂꯩꯔꯦ꯫
ꯅꯪꯖꯨ ꯅꯪ ꯆꯪꯒ꯭ꯔꯒꯦ ꯍꯥꯏꯔꯣ꯫
ꯑꯦ ꯀꯩꯗꯧꯔꯨꯅꯤ ꯁꯨꯝ ꯂꯩꯔꯒ ꯆꯍꯤ ꯁꯨꯝ ꯍꯧꯈꯤꯅꯕꯅꯤ ꯆꯦꯟꯕꯝ ꯊꯣꯛꯄ ꯆꯦꯜꯂꯣꯑꯣꯅ ꯍꯥꯏꯔꯛꯑꯦ꯫
ꯅꯪꯗꯤ ꯉꯥꯍꯥꯟꯒꯩ ꯑꯝꯇ ꯆꯦꯟꯗ꯭ꯔꯤꯕꯕ꯫
ꯆꯦꯜꯂꯤꯗ
ꯑꯣ
ꯆꯦꯜꯂ ꯆꯦꯜꯂꯒ ꯎꯝ ꯑꯔꯣꯏꯕꯒꯤ ꯃꯦꯔꯤꯂꯤꯁ ꯍꯥꯏꯗꯣꯛꯄꯗꯣ꯫
ꯃꯦꯔꯤꯂꯤꯁꯇ ꯂꯩꯍꯧꯕ꯫
ꯎꯝ ꯑꯗꯨꯗ꯭ꯔꯨꯝ ꯂꯩꯍꯧꯕ ꯃꯃꯥꯡꯒꯤꯖꯨ꯫ ꯀꯩꯅꯣ ꯇꯧꯋꯦ ꯃꯃꯥꯡꯒꯤꯁꯨ ꯑꯃ ꯁꯣ ꯅꯥꯀꯟꯗ ꯑꯣꯏꯔꯅꯦꯅ ꯂꯩꯊꯣꯛꯑꯒ ꯑꯃ ꯆꯦꯜꯍꯧꯗ꯭ꯔꯦꯗꯅ꯫
ꯑ
ꯑꯩꯅ ꯆꯦꯜꯍꯧꯗꯞꯗꯨꯅ ꯑꯈꯣꯏ ꯂꯩꯀꯥꯏꯒꯤ ꯏꯃꯥꯟꯅꯕ ꯑꯈꯣꯏ ꯇ꯭ꯔꯥꯄꯥꯟꯖꯦ
ꯑꯥ
ꯃꯣꯏ ꯇ꯭ꯔꯥꯇꯔ꯭ꯦꯠ ꯌꯥꯎꯔ ꯏꯇꯣꯝ ꯌꯥꯥꯎꯗꯕꯅꯦꯕ
ꯃꯣꯏ ꯇꯇ꯭ꯔꯨꯛ ꯂꯣꯏ ꯑꯣꯏꯕ꯫
ꯄꯨꯂꯞ ꯌꯥꯎꯔꯤꯅꯤ꯫
ꯑꯩꯁ ꯅꯪꯅ ꯀꯃꯥꯏ ꯇꯧꯗ ꯂꯩꯍꯧꯔꯤꯕ
ꯑꯩꯅ ꯆꯦꯜꯍꯧꯗꯕ ꯁꯣꯟꯅꯀꯥꯟꯗ ꯑꯃꯗ ꯑꯣꯏꯔꯅꯦꯅ ꯂꯩꯊꯣꯛꯎꯕ ꯍꯥꯏꯇꯥꯔꯦ꯫
ꯑꯗꯨꯗꯤ ꯃꯣꯏꯖꯨ ꯁꯄꯣꯔꯠ ꯈ ꯇꯧꯍꯜꯂꯒ ꯅꯪꯃꯤꯖꯨ ꯑꯗꯨꯝ ꯌꯥꯏ ꯀꯩꯅꯣꯗꯨ꯫
ꯀꯤꯟꯗꯨꯔꯝ ꯅꯗꯕ ꯀꯌꯦꯗꯨꯔ
ꯆꯦꯟꯕꯗꯤ ꯉꯝꯕ꯭ꯔꯣ
ꯉꯝꯃꯤꯗ
ꯑꯣ
ꯉꯝꯃꯤꯗꯤ ꯑ ꯍꯧꯖꯤꯛꯇꯤ ꯃꯌꯥꯝ ꯅꯣꯏꯈꯠꯂꯦ ꯍꯥꯟꯅꯗꯤ ꯋꯦꯠꯁꯦ ꯀꯩꯅꯣꯗ ꯂꯩꯔꯝꯕꯅꯦꯕ ꯎꯝ ꯁꯤꯛꯁꯇꯤꯒ ꯊ꯭ꯔꯤ ꯐꯣꯔ ꯑꯗꯨꯋꯥꯏꯗ ꯂꯩꯔꯝꯕꯅꯦꯕ
ꯑꯣꯝ
ꯍꯧꯖꯤꯛꯇꯤ ꯋꯦꯠꯁꯦꯠꯇ ꯁꯚꯦꯟꯇꯤꯒ ꯁꯤꯛꯁ ꯁꯚꯦꯟ ꯁ꯭ꯋꯥꯏꯗ ꯑꯗꯨꯝ ꯂꯩꯔꯦ ꯌꯥꯗꯕ ꯋꯦꯠ ꯋꯤꯠ ꯇꯔꯥ ꯃꯨꯛ ꯍꯦꯟꯒꯠꯈꯔ꯭ꯦꯕꯥ
ꯁꯨꯝ ꯈꯔ ꯍꯥꯏꯐꯦꯠ ꯁꯨꯝ ꯆꯦꯜꯂꯒ ꯅ꯭ꯔꯥ ꯍꯟꯊꯍꯜꯂꯒ ꯃꯌꯦꯡ ꯇꯥꯍꯜꯂꯒ ꯉꯝꯅꯤꯗ
ꯑꯗꯨꯑꯣꯏꯗꯤ
ꯎ
ꯉꯝꯅꯤꯗ ꯉꯝꯅꯤꯗꯤ ꯑ ꯍꯥꯟꯅ ꯑꯗꯨꯝ ꯆꯦꯜꯂꯛꯄꯅꯤꯅ ꯑꯩꯈꯣꯏꯅ ꯆꯦꯜꯂꯛꯄꯁ ꯋꯥꯟ ꯄꯣꯏꯟ ꯁꯤꯛꯁꯇ ꯃꯉꯥꯒ ꯅꯤꯐꯨ ꯃꯉꯥ ꯃꯨꯛꯇ ꯑꯗꯨꯝ ꯃꯅꯨꯡꯁꯤꯗꯁꯦ ꯃꯉꯥ ꯀꯨꯟꯊ꯭ꯔꯥꯁꯤ ꯃꯅꯨꯡꯗ ꯑꯗꯨꯝ ꯑꯌꯥꯝꯕ ꯆꯦꯂꯝꯕꯅꯦꯕ ꯏꯀꯁꯨꯝ ꯆꯦꯟꯈꯤꯗ꯭ꯔꯅꯤꯅ ꯏꯁꯥꯗ ꯆꯥꯎꯈꯠꯂꯅꯤꯅ ꯋꯥꯏꯑꯕ ꯆꯦꯡꯕꯗꯣ ꯑꯗꯨꯅ
ꯆꯦꯡꯒꯤꯗ ꯆꯦꯡꯒꯤꯗꯕꯗꯤ ꯀꯌꯥꯝ ꯀꯨꯏꯔꯕ
ꯑꯁ ꯀꯨꯏꯔꯦꯗ ꯀꯨꯏꯔꯦꯗꯤ ꯑꯩꯅ ꯃꯃꯥꯡ ꯆꯍꯤꯒꯤ ꯂꯩꯔꯝꯕ ꯑꯗꯨꯗꯒꯤ ꯀꯩꯁꯨ ꯆꯦꯟꯗ꯭ꯔꯦꯕ
ꯑꯗꯨꯗ ꯆꯦꯂꯨꯔꯕ꯭ꯔꯣꯅ
ꯑꯗꯨꯏ ꯃꯥꯡꯗ꯭ꯔꯗꯤ ꯁꯤ ꯂꯩꯔꯗꯅ
ꯎꯝ
ꯑꯗꯤ
ꯀꯩ
ꯑꯌꯥꯝꯕ ꯑꯌꯥꯝꯕ ꯂꯥꯛꯄ ꯉꯩ ꯍꯥꯏꯔꯨꯒꯗꯤ
ꯀꯔꯝ ꯀꯔꯝꯕ ꯂꯥꯏꯟꯗꯅ ꯌꯥꯝꯌꯥꯝ ꯆꯦꯟꯒꯦ ꯑꯁꯥꯅ ꯏꯊꯟ ꯌꯥꯅꯔꯝꯃꯤ ꯑꯗꯨꯠꯇꯨ ꯂꯩꯒ꯭ꯔꯃꯤ ꯌꯥ ꯁꯦꯞ ꯀꯥꯏꯅ
ꯎꯝ ꯑꯥꯔꯃꯤꯗꯅ ꯑꯥꯌꯥꯝꯕ ꯆꯦꯜꯂꯤꯗ
ꯑꯣ
ꯑꯗꯨꯒ ꯑꯇꯣꯞꯄꯗꯗꯤ ꯑꯗꯨꯝ ꯎꯝ ꯑꯩꯅ ꯆꯦꯜꯂꯛꯄꯁꯦ ꯑꯥꯔꯃꯤꯗ ꯑꯌꯥꯝꯕ ꯆꯦꯜꯂꯒ ꯀꯩꯅꯣ ꯇꯧꯔꯦ ꯑꯁꯥ ꯔꯄꯠ ꯑꯃꯨꯛꯇꯪ ꯆꯦꯜꯂꯨꯏ ꯑꯁꯥꯟꯄ ꯑꯃꯨꯛꯇꯪ ꯆꯦꯜꯂꯨꯗꯅ ꯀꯔꯤꯗ ꯏꯟꯇꯔꯚ꯭ꯌꯨ ꯆꯪꯕꯗꯤ ꯌꯥꯗ꯭ꯔꯦ
ꯎꯝ
ꯃꯣꯏꯒꯤ ꯏꯟꯇꯔꯚꯤꯌꯨꯅ ꯑꯩꯈꯣꯏꯅ ꯆꯪꯗꯣꯔꯤꯕ ꯂꯥꯏꯟꯗꯨꯒꯤ ꯃꯔꯝꯗ ꯅꯩꯅꯕꯁꯦ
ꯎꯝ
ꯃꯣꯏꯗ ꯑꯩꯈꯣꯏ ꯀꯣꯏꯁꯟ ꯇꯔꯥ ꯃꯉꯥ ꯍꯪꯉꯤ ꯀꯣꯏꯁꯟ ꯎ ꯇꯔꯥꯅꯤꯊꯣꯏ ꯆꯨꯝꯅ ꯈꯨꯝꯃꯗꯤ ꯈꯟꯒꯗꯕꯅꯦꯕ
ꯑꯣ
ꯍꯣꯏ ꯈꯪꯅ ꯈꯪꯅ ꯍꯥꯏꯗꯤ ꯃꯩ ꯆꯠꯄ ꯌꯥꯕ ꯀꯟꯗꯛꯇꯔ ꯑꯐꯕ ꯑꯃ ꯍꯥꯏꯌꯨ ꯍꯥꯏꯗꯨꯗ ꯑꯩꯅ ꯁꯦꯔꯥꯟ ꯇꯨꯔꯥꯟ ꯍꯥꯏꯖꯤꯜꯂꯨꯔꯦꯅꯦ
ꯑ ꯑꯗꯨꯝ ꯅꯪꯗꯤ ꯑꯁ ꯀꯩꯀꯩ ꯇꯧꯒꯦ ꯅꯪ ꯍꯧꯖꯤꯛꯀꯥꯟ ꯈꯜꯂꯤꯒꯦ
ꯈꯪꯗꯦꯗ ꯏꯁꯇꯦꯠꯀꯤꯒꯨꯝꯕ ꯑꯃ ꯊꯥꯖꯤꯜꯂꯒ ꯌꯦꯡꯉ ꯀꯥꯟꯅꯁꯨ ꯈꯜꯂꯤ ꯏꯟꯗꯤꯌꯥꯟ ꯑꯥꯔꯃꯤꯗꯨꯨꯝꯕꯁꯦ ꯁꯦꯟꯇꯔꯦꯜ ꯐꯣꯁꯇꯤ ꯑꯃꯨꯛ ꯄꯥꯝꯗꯕ ꯈꯣꯏꯅꯃꯨꯛ
ꯑꯝ
ꯌꯨꯝꯗ ꯂꯩ ꯐꯪꯗꯧꯗꯨꯒꯤ
ꯅꯣꯏꯒꯤ ꯄꯣꯠꯁꯤꯗꯤ ꯍꯧꯖꯤꯛ ꯍꯧꯖꯤꯛ ꯇꯧꯔꯤꯕ ꯊꯕꯛꯁꯦ ꯔꯤꯒꯨꯂꯔꯒꯗꯤ ꯅꯪ ꯇꯥꯕ ꯄꯥꯝꯗ꯭ꯔꯣ
ꯀꯩ ꯄꯥꯟꯗꯣꯏꯒꯦ ꯔꯤꯒꯨꯂꯔꯕꯨ ꯄꯝꯗꯕ ꯀꯅꯥ ꯂꯩꯒꯦ
ꯑꯦꯔꯤꯀꯨꯂꯔꯥꯟꯅꯅꯕꯣꯠꯅꯕꯗ ꯄꯩꯁꯥꯤꯌꯨ ꯍꯥꯏꯔꯣꯏꯗ꯭ꯔꯣ
ꯔꯤꯒꯨꯂꯔ ꯑꯗꯨ ꯍꯥꯏꯔꯛꯇꯣꯏ ꯃꯤꯅꯤ ꯃꯌꯥꯝ ꯍꯥꯏꯔꯛꯇꯣꯏꯃꯤꯅꯤ ꯑꯗꯨꯗꯩ ꯗꯥꯎꯗꯨꯁꯨ ꯑꯃꯨꯛ ꯂꯩꯔꯦꯗꯅ ꯑꯩꯈꯣꯏ ꯃꯇꯝꯗ ꯔꯤꯒꯨꯂꯔ ꯀꯧꯔꯛꯑꯗꯤ ꯑꯃꯨꯛ ꯆꯥꯔꯖ ꯂꯩꯗꯅ
ꯀꯔꯤꯒꯂꯔ ꯀꯧꯕ ꯀꯧꯗꯕꯁꯨ ꯂꯩꯕ꯭ꯔꯥ ꯍꯥꯏꯁꯦ
ꯂꯩꯌꯦ ꯑꯩꯈꯣꯏ ꯃꯥꯃꯣꯏ ꯇꯥꯗ꯭ꯔꯒꯗꯤ
ꯑꯣ
ꯑꯗꯒꯤ ꯀꯨꯞ ꯑꯋꯥꯡꯕ ꯃꯌꯥꯏꯗꯨ ꯇꯥꯗ꯭ꯔꯁꯤꯗꯤ ꯃꯣꯏ ꯃꯇꯝꯗ ꯀꯧꯈꯤꯗ꯭ꯔꯕꯅꯤꯅ
ꯑꯣ ꯃꯣꯏ ꯃꯇꯝꯗ ꯃꯣꯏ ꯃꯗꯒ ꯍꯥꯏꯗꯤ ꯃꯇꯝ ꯑꯃꯗ ꯀꯧꯔꯀꯥꯟꯗ ꯃꯣꯏꯁꯦ ꯑꯗꯨꯝ ꯍꯥꯞꯄ ꯌꯥꯗꯕ꯭ꯔꯥ ꯅꯠꯇ꯭ꯔꯒ ꯑꯣꯏꯕ ꯌꯥꯗꯕ꯭ꯔꯥ
ꯌꯥꯔꯣꯏ ꯑꯦꯁ ꯕꯥꯔꯃꯨꯛ ꯂꯩꯗꯅ ꯑꯗꯨꯒ ꯊꯤꯀꯅ ꯅꯄꯣ ꯑꯗꯨꯗꯤ
ꯆꯍꯤ ꯀꯌꯥ ꯀꯌꯥꯃꯨꯛ ꯂꯩꯔꯒ ꯇꯧꯒꯦꯁꯦ
ꯑꯦꯁ ꯕꯥꯔꯁꯦ ꯑꯩꯈꯣꯏ ꯁꯤꯁꯨ ꯆꯍꯤ ꯀꯨꯟꯊ꯭ꯔꯥꯅꯤꯊꯣꯏꯗꯪ ꯄꯤꯕꯅꯦ
ꯑꯣ ꯑꯣ ꯃꯣꯏ ꯀꯨꯝꯊꯥꯗꯗꯤ ꯁꯨꯔꯃꯔꯣꯏ ꯁꯨꯔꯝꯃꯗ꯭ꯔꯣ
ꯍꯦꯜꯂꯕꯅꯦꯍꯦ
ꯑꯦ ꯃꯣꯏ ꯑꯍꯟ ꯑꯣꯏꯔꯦ ꯑꯗꯨꯗꯤ
ꯍ ꯍꯦꯛ ꯑꯣꯏꯔꯕꯅꯤ ꯀꯩꯅꯣꯗꯨꯐꯥꯎꯗ ꯕꯁꯟꯇ ꯅꯤꯐꯨꯒ ꯃꯥꯊꯣꯏ ꯅꯤꯊꯣꯏ ꯁꯨꯔꯦꯕꯅꯤ
ꯑꯁ ꯑꯗꯨꯗꯤ ꯑꯩꯁꯨ ꯑꯗꯨꯗꯤꯁꯃ ꯑꯣꯏꯕꯅꯤ ꯌꯥꯔꯅꯤꯅꯦ
ꯌꯥꯔꯣꯏ ꯑꯩꯈꯣꯏꯒꯤ ꯑꯥꯏꯗꯤ꯭ꯌꯥ ꯃꯆꯥꯗꯣ
ꯑꯥ
ꯃꯥꯗꯕꯨ ꯔꯤꯒꯨꯂꯔ ꯃꯥ ꯃꯥꯅ ꯑꯃꯨꯛ ꯃꯇꯝꯗꯨꯒꯤꯍꯋꯥꯏꯗꯨ ꯗꯥꯏꯠ ꯍꯥꯔꯅꯦꯁ ꯌꯥꯝ ꯇꯧꯅꯔꯝꯃꯤꯗꯅ
ꯑꯥ
ꯑꯗꯨꯗ ꯌꯥꯍꯧꯕ ꯋꯥꯅꯦꯕ
ꯑꯗꯨꯗꯤ ꯑ ꯑꯩꯈꯣꯏꯒꯤ ꯑꯖꯌꯥ ꯑꯃ ꯆꯍꯤ ꯑꯃꯗꯨꯗ ꯇꯥꯒꯦ ꯍꯥꯏꯔꯗꯤ ꯃꯥꯃꯛ ꯅꯠꯇ꯭ꯔꯁꯨ ꯃꯥꯒꯤ ꯃꯆꯥꯒ ꯂꯩꯔꯗꯤ ꯆꯍꯤ ꯀ꯭ꯂꯥꯁ ꯇꯨꯌꯦꯦꯜꯞ ꯂꯣꯏꯕ ꯂꯩꯔꯗꯤ ꯑꯗꯨꯝ ꯑꯗꯨꯝꯕꯗ ꯍꯥꯞꯕꯤꯕꯗꯤ ꯑꯗꯨꯝ ꯌꯥꯏꯀꯣ ꯌꯥꯔꯣꯏꯗ꯭ꯔꯣ ꯍꯥꯏꯅꯔꯒ
ꯑꯗꯨꯗꯤ ꯌꯥꯔꯣꯏꯗ ꯁꯪꯒ ꯍꯥꯏꯕ ꯑꯃꯁꯨ ꯂꯩꯌꯦꯗꯅ ꯑꯗꯨꯗꯤ ꯍꯧꯖꯤꯛꯀꯥꯟꯗꯤ
ꯑꯣ
ꯁꯪꯒ ꯄꯪꯒꯗꯨꯗ ꯑꯃꯨꯛ ꯌꯦꯡꯅꯔꯛꯇꯣꯏꯅꯤ ꯀꯩꯅꯣ ꯈꯪꯗꯦꯗ ꯃꯣꯏꯒꯤ ꯊꯕꯛꯁꯦ ꯄꯩꯁꯥ ꯂꯩꯔꯦꯅ ꯆꯨꯝꯕ ꯌꯥꯔꯣꯏꯗꯣꯏꯅꯤ ꯗꯧ ꯍꯥꯌꯕꯥ ꯑꯃꯁꯨ ꯂꯩꯔꯤꯗꯅ
ꯑꯦ ꯑꯗꯨꯏ ꯋꯥꯗꯤ ꯃꯅꯤꯄꯨꯔꯒꯤ ꯊꯕꯛ ꯈꯟꯕꯁꯤꯗꯤꯀꯣ ꯍꯥꯏꯗꯤ ꯑꯩꯈꯣꯏ ꯁꯤꯗ ꯆꯠꯅꯔꯤꯕ ꯅꯤꯇꯤ ꯅꯤꯌꯣꯝꯁꯤꯗꯤ ꯌꯥꯗ꯭ꯔꯦ ꯑ ꯑꯁꯥꯝꯗꯒꯗꯤ ꯁꯤꯒꯤ ꯆꯥꯡꯁꯦ ꯑꯩꯈꯣꯏ ꯃꯅꯤꯄꯨꯔꯗꯨꯅ ꯍꯟꯗꯦꯛꯇ ꯍꯟꯗ꯭ꯔꯦꯠ ꯄꯔꯁꯦꯠ ꯑꯃꯔꯣꯝ ꯆꯠꯇ꯭ꯔꯣ
ꯎꯝ
ꯑꯁꯥꯝꯗꯗꯤ ꯑꯃꯨꯛ ꯍꯟꯗ꯭ꯔꯦꯗꯠꯇ ꯇ꯭ꯋꯦꯟꯇꯤ ꯄꯥꯔꯁꯦꯟꯒꯨꯝ ꯈꯛꯇꯅꯦꯕ ꯆꯜꯂꯤꯠꯂꯤꯁꯦ ꯌꯥꯝ ꯐꯩꯌꯦꯕ ꯃꯤꯒꯤꯗꯤ
ꯑꯣ
ꯃꯤꯒꯤꯗꯤ ꯑꯁꯥꯝ ꯄꯨꯂꯤꯁꯇ ꯈꯟꯕ ꯑꯣꯏꯒꯦꯔꯥ ꯑꯃ ꯑꯣꯏꯒꯦꯔꯥ ꯑꯦꯛꯖꯥꯝ ꯅꯨꯡꯖꯥꯝ ꯐꯖꯅ ꯊꯥꯍꯜꯂꯒ ꯑꯗꯨꯃꯥꯏꯅ ꯈꯜꯂꯦꯕ
ꯑ
ꯑꯩꯈꯣꯏ ꯁꯪꯒꯤ ꯑꯗꯨꯒꯨꯝ ꯁꯨꯉ ꯌꯥꯗ꯭ꯔꯦ
ꯅꯣꯏ ꯀꯌꯥꯝ ꯆꯦꯟꯕ ꯌꯥꯔꯤꯒꯦ ꯃꯇꯝ
ꯌꯥꯔꯤꯗ ꯌꯥꯔꯤꯗꯤ ꯑꯇꯩꯗꯤ ꯂꯣꯏꯈ꯭ꯔꯦ ꯍꯧꯖꯤꯛ ꯆꯍꯤ ꯑꯩꯉꯣꯟꯗ ꯃꯊꯁꯤ ꯂꯥꯁ ꯍꯥꯉꯁꯝꯇꯅꯤ
ꯃꯊꯛꯁꯤꯩꯅ
ꯎꯝ ꯃꯊꯪꯁꯤꯦ ꯑꯩ ꯂꯥꯛ ꯆꯥꯔ ꯁꯣꯏꯅꯤ ꯑꯗꯨꯗꯤ ꯑꯣ ꯕꯤ ꯁꯤ ꯍꯥꯞꯄꯛꯑꯅꯤ
ꯑꯗꯨꯗꯤ ꯑꯣꯕꯤꯁꯥꯈꯔꯤꯁꯦ ꯑꯅꯤꯨꯛꯕ꯭ꯔꯥꯨꯛ ꯌꯥꯕ꯭ꯔꯥ
ꯆꯍꯤ ꯑꯣꯕꯤ ꯌꯥꯔꯪꯒꯦꯅꯦ
ꯑꯗꯨꯗꯤ ꯅꯣꯏꯔꯣꯝꯒꯤ ꯃꯈ ꯀꯩꯅꯣꯁꯨ ꯂꯩꯗꯥꯏꯅꯦ
ꯆꯔ
ꯀꯔꯤ ꯄ꯭ꯔꯦꯛꯇꯤꯁ ꯁꯦꯟꯇꯔ ꯍꯥꯏꯕ ꯀꯩꯅꯣ ꯍꯩꯔꯣꯛ ꯍꯥꯏꯕ꯭ꯔꯣ
ꯍꯥꯏꯔꯣ ꯑꯥꯔꯃꯤ ꯔꯟꯅꯤ ꯄ꯭ꯔꯇꯤꯁ ꯁꯦꯟꯇꯔꯗꯣ
ꯑꯥ
ꯑꯁ ꯑꯗꯨꯗꯤ ꯃꯣꯏ ꯑꯗꯨꯗ ꯑꯗꯨꯝꯕꯗꯨꯗꯗꯤ ꯀꯩꯁꯨ ꯌꯥꯎꯗꯦꯗꯤ ꯌꯥꯎꯗꯦꯗꯤ ꯃꯣꯏꯅ ꯑꯗꯨꯥꯏꯅ ꯅꯍꯥꯁꯤꯡ ꯁꯦꯝꯒꯠꯂꯛꯇ ꯐꯕꯕꯨꯗꯤ ꯐꯩꯌꯦꯕꯀꯣ
ꯑ
ꯑ ꯃꯣꯏꯒꯤ ꯂꯝꯖ ꯑꯌꯥꯡ ꯑꯌꯥꯡꯕ ꯑꯀꯟ ꯑꯀꯟꯕ ꯌꯥꯎꯒꯤ ꯇꯧꯕꯇꯕꯨ ꯑꯩꯈꯣꯏꯒꯤ ꯍꯥꯟꯅ ꯏꯃꯥ ꯍꯥꯛꯗꯛ ꯆꯪꯈ꯭ꯔꯤ ꯀꯥꯡꯕꯨ ꯄ ꯑꯁꯦ
ꯑꯥ
ꯃꯣꯏꯗꯤ ꯑꯗꯨꯝ ꯑꯩꯈꯣꯏ ꯏꯁꯥꯅ ꯏꯁ ꯏꯁꯥ ꯆꯦꯟꯖꯔꯒ ꯑꯩꯈꯣꯏ ꯑꯩꯈꯣꯏ ꯃꯉꯥ ꯇꯔꯨꯛ ꯑꯩꯈꯣꯏ ꯃꯉꯥ ꯇꯔꯨꯛꯁꯤꯦ ꯑꯩꯈꯣꯏ ꯂꯩꯀꯥꯏ ꯂꯩꯀꯥꯏꯁ ꯑꯩꯈꯣꯏ ꯍꯧꯅꯔ ꯍꯧꯅꯔꯒ ꯍꯥꯏꯗꯤ ꯊ ꯍꯧꯅꯕ ꯍꯥꯏꯗꯤ ꯁꯉꯥꯏ ꯃꯨꯝꯐꯝ ꯃꯆꯥꯗꯨ ꯌꯥꯎꯔꯦ ꯑꯩꯈꯣꯏ ꯂꯩꯀꯥꯏꯁꯨ ꯌꯥꯎꯔꯦ ꯁꯣꯝ ꯋꯥꯜꯒꯤ ꯂꯣꯝꯗꯁꯨ ꯁꯣꯛꯂ ꯌꯥꯎꯔ ꯊꯧꯕꯥꯜ ꯂꯝꯗꯩ ꯂꯥꯛꯋꯥꯡꯕ ꯂꯣꯝꯩ ꯂꯣꯏ ꯂꯥꯛꯇꯗ ꯌ ꯍꯥꯏꯅꯤꯡꯉꯤꯁꯦ
ꯑꯥ
ꯑꯩꯈꯣꯏ ꯒ꯭ꯔꯨꯞ ꯑꯃ ꯁꯦꯝꯃꯒ ꯅꯨꯡꯊꯤꯟꯒꯤꯅ ꯄꯨꯡ ꯑꯅꯤ ꯃꯈꯥꯏ ꯇꯥꯕꯁꯤꯗ ꯃꯦꯁꯦꯁ ꯊꯥꯗꯔꯛꯃꯅꯦꯕ
ꯎꯝ
ꯔꯣ ꯂꯥꯛꯑꯣꯅ ꯍꯥꯏꯔꯝꯕꯅꯤ ꯀ꯭ꯂꯁꯤꯗ ꯄꯨꯡ ꯑꯅꯤꯒ ꯃꯤꯅꯤꯅꯤ ꯃꯐꯨ ꯃꯉꯥ ꯆꯨꯛꯇ ꯌꯧꯁꯤꯟꯅꯔꯛꯇ꯭ꯔꯗꯤꯅ
ꯑꯣ
ꯌꯧꯔꯛꯄ ꯀꯥꯡꯗꯣ ꯑꯗꯨꯝ ꯆꯦꯜꯂꯝꯃꯅꯤ ꯍꯥꯟꯅ ꯑꯗꯒꯤꯗꯤ ꯑꯌꯨꯛꯀꯤꯗ ꯑꯃꯨꯛ ꯄꯨꯡ ꯄꯨꯡ ꯅꯤꯄꯜꯁꯦ
ꯅꯣꯏꯒꯤ ꯅꯃꯥꯟꯅꯕ ꯌꯥꯎꯋꯏ ꯃꯌꯥꯝꯗꯨꯗꯤ ꯃꯁꯥ ꯃꯊꯟꯇ ꯍꯣꯠꯅꯖꯕ ꯉꯥꯛꯇ꯭ꯔꯣ
ꯍꯣꯠꯅꯔꯤꯅ ꯑꯗꯨ ꯃꯅꯨꯡꯗ ꯃꯣꯏꯒꯤ ꯈꯤꯇꯪ ꯈꯤꯇꯪꯗꯤ ꯁꯞꯄꯣꯔꯠ ꯇꯧꯅꯕ ꯃꯤꯗꯤ ꯂꯩꯔꯤꯅꯦꯕꯀꯣ
ꯑꯣ
ꯍꯧꯖꯤꯛꯇꯪ ꯑꯁꯤꯗꯤ ꯏꯁꯥꯅ ꯍꯅ ꯑꯩꯅ ꯁꯞꯄꯣꯔꯠ ꯈꯤꯇꯪ ꯈꯤꯇꯪ ꯇꯧꯅꯗꯨꯗꯤ ꯈꯤꯇꯪ ꯋꯥꯏꯑꯕ
ꯁ
ꯁꯐꯔꯕꯨ ꯇꯧꯅꯔꯗꯤ ꯑꯃꯨꯛ ꯈꯔꯗꯤ ꯑꯃꯨꯛ ꯀꯣꯝꯊꯣꯛꯑꯦ
ꯈꯔꯗꯤ ꯊ ꯏꯁꯥꯅ ꯈ꯭ꯔ ꯍꯣꯠꯅꯕꯗ ꯋꯥ
ꯏꯁꯥꯅ ꯈꯔ ꯍꯣꯠꯅꯅꯕꯗꯨꯒ ꯁꯞꯄꯣꯔꯠ ꯇꯧꯔꯗꯤ ꯑꯗꯨꯝ ꯏꯏꯕꯕꯒꯤ ꯃꯑꯣꯡ
ꯇ ꯌꯦꯦ ꯃꯁ ꯄꯤꯕ
ꯇꯤ ꯆꯦ ꯂꯨꯔꯦ ꯑꯃꯨꯛꯇ
ꯀꯦꯖꯤ ꯋꯥꯏ ꯍꯥꯏꯗꯥꯏꯅꯦ
ꯏꯁꯀꯥꯏ ꯑꯩꯈꯣꯏ ꯃꯣꯏ ꯍꯟꯗꯛꯀꯤꯗꯤ ꯈꯔ ꯍꯟꯗꯛꯀꯤꯟ ꯆꯈꯤꯕ ꯈꯔ ꯀꯣꯝꯊꯑꯦ ꯃꯃꯥꯡꯒꯤ ꯇꯧꯕ ꯀꯥꯟꯗꯗꯤ ꯑꯩꯈꯣꯏ ꯃꯤ ꯆꯥꯝꯃ ꯌꯥꯡꯈꯩ ꯆꯅꯤ ꯈꯥꯏꯌꯦ
ꯑꯁ ꯑꯗꯨꯗ ꯃꯤ ꯀꯌꯥ ꯈꯟꯗꯦꯕ ꯑꯁ ꯃꯆꯦꯠ ꯁꯪꯉꯝꯕ ꯌꯥꯎꯕ꯭ꯔꯥ
ꯑꯦꯊ ꯆ ꯃꯇꯩ ꯑꯩꯈꯣꯏꯒꯤ ꯗꯤꯁꯇ꯭ꯔꯤꯛ ꯗꯤꯁꯇ꯭ꯔꯤꯛꯀꯤ ꯊꯥꯏꯌꯦꯕꯀꯣ
ꯑꯥ
ꯊꯧꯕꯥꯜꯗꯅ ꯊꯧꯕꯥꯜ ꯃꯗꯤ ꯁꯅꯥ ꯀꯥꯟ ꯑꯒꯦ ꯏꯐꯥꯜꯁꯤ ꯁꯒꯦ ꯏꯐꯜꯁꯤ ꯏꯐ ꯁꯒꯦ ꯏꯐꯜꯁ ꯁꯃꯥꯏ ꯊꯥꯏ
ꯎꯝ
ꯑꯗꯨꯒ ꯃꯃꯥꯡꯈꯩꯗꯗꯤ ꯄꯨꯂꯞ ꯄꯨꯟꯁꯤꯟꯅꯔꯝꯃꯦꯁꯨ ꯍꯥꯏꯏ
ꯑꯣ ꯅꯣꯏ ꯃꯇꯝꯗꯤ ꯈꯥꯏꯗꯣꯛꯅꯔꯦꯕ
ꯎꯝ ꯑꯗꯣ
ꯃꯤ ꯌꯧꯉ ꯈꯟꯗꯕ
ꯑꯍꯨꯝ ꯅꯠꯇ꯭ꯔ ꯃꯤ ꯃꯉꯥ ꯑꯃ ꯑꯅꯤ ꯑꯍꯨꯝ ꯃꯔꯤ ꯃꯉꯥ ꯁꯤꯁꯦ
ꯉꯃ ꯉꯝꯕ꯭ꯔꯦ ꯑꯣꯏꯕꯣ
ꯑꯦꯁ ꯂꯣꯏ ꯉꯝꯃꯤ
ꯎꯝ
ꯑ ꯆꯦꯟꯗꯕ ꯌꯥꯗꯕ ꯑꯃꯨ ꯆꯦꯟꯊꯅꯔꯛꯏꯅꯦꯕ
ꯈꯁ ꯇꯁꯥꯒꯤ ꯊꯕꯛ ꯅꯠꯇꯦꯗ
ꯇꯊꯥꯏ ꯏ ꯃꯅꯗꯤ ꯁꯃ ꯃꯤꯁꯦ ꯎꯝ ꯀꯩꯅꯣ ꯁꯥꯇ꯭ꯕꯨ ꯑ ꯑꯦ ꯃꯥꯥꯏꯒꯥꯁꯦ ꯁꯔꯨ ꯉꯥꯛꯇ ꯉꯥꯏꯗꯨꯕꯨ ꯆꯦꯕ ꯍꯥꯏꯔꯣ ꯊꯧꯅꯤꯡꯃꯦ
ꯌꯦꯗꯤ
ꯎꯝ ꯉꯔꯗꯒꯤ ꯑꯗꯨꯗ ꯑꯃꯔꯣꯝꯗ ꯃꯣꯏꯒꯤ ꯇꯣꯂꯣꯞꯇꯣ ꯈꯜꯂꯣꯗꯤ ꯌꯥꯝ ꯅꯨꯡꯉꯥꯏꯕ
ꯃꯥꯥꯅꯦ
ꯇꯣꯇꯣ ꯌꯥꯎ ꯋꯥ
ꯇꯣꯂꯣꯞꯨꯒꯤ ꯑꯌꯥꯝꯕꯅꯤ ꯇꯧꯅꯔꯤꯁꯦ ꯃꯤꯌꯦꯡꯁꯦ
ꯃꯥꯅꯦ ꯃꯥꯅꯦ
ꯑꯗꯨꯅꯦ ꯍꯥꯏꯗꯤ ꯐꯅ ꯋꯥꯔꯨꯔꯁꯨ ꯉꯔꯥꯡ ꯏꯃꯥꯟꯅꯕꯒ ꯋꯥꯔꯤ ꯁꯥꯟꯅꯩꯌꯦ
ꯎꯝ
ꯅꯣꯏ ꯐꯣꯟ ꯇꯧꯔꯒ ꯐꯅ ꯋꯥꯔꯨꯔꯁꯨ ꯉꯁꯤ ꯑꯩꯒꯤ ꯑꯦꯀꯥꯎꯟꯗ ꯆꯪꯉꯛꯏꯁꯦ ꯁꯚꯦꯟꯇꯤ ꯊꯥꯎꯖꯟ ꯗꯥꯏ ꯆꯪꯉꯛꯄꯣꯏ ꯁꯤꯒꯤ ꯅꯨꯡꯉꯥꯏꯕꯁꯤꯅ ꯑꯋꯥꯕ ꯂꯣꯏꯅ ꯐꯍꯜꯂꯤꯅꯦ
ꯎꯝ
ꯑꯩꯅ ꯑꯃꯨꯛ ꯍꯪꯕ
ꯅꯪ ꯑꯦꯀꯥꯎꯟꯗ ꯁꯚꯦꯟꯇꯤ ꯊꯥꯎꯖꯟ ꯆꯪꯉꯛꯄꯗ ꯅꯪ ꯑꯗꯨꯗ ꯂꯩꯔꯒ ꯆꯠꯅꯤꯡꯕ ꯆꯠꯄ ꯐꯪꯕ꯭ꯔꯥ ꯀꯥꯎꯅꯤꯡꯕꯒꯥꯎ ꯐꯪꯕ꯭ꯔꯥꯅ ꯍꯪꯉꯨ ꯍꯥꯏꯇꯥꯔꯦ
ꯎꯝ
ꯑꯗꯨꯒꯤ ꯋꯥꯔꯤꯗꯤ ꯇꯣ ꯑꯗꯨꯗꯤ ꯁꯨꯡꯐꯝꯝ ꯐꯪꯗ꯭ꯔꯦ
ꯎꯝ ꯐꯔꯦ ꯐꯔꯦ ꯑꯗꯨꯗꯤ ꯅꯪꯁꯨ ꯂꯩꯖꯔꯛꯑꯣ ꯑꯗꯨꯗꯤ
ꯍꯣꯏ ꯍꯣꯏ ꯎꯝ ꯍꯝ
ꯍꯣꯏ ꯍꯣꯏ ꯊꯝꯃꯦ ꯊꯝꯃꯦ